ꯑꯣ
ꯍꯂꯣ
ꯍꯜꯂꯣ
ꯑꯥꯎ ꯒꯨꯠ ꯑꯞꯇꯔꯅꯨꯅ ꯐꯝꯃꯤꯌ‌ꯦ ꯒꯨꯗ ꯏꯚꯅꯤꯡ ꯍꯥꯏꯒꯗꯅꯤ ꯍꯥꯥ
ꯆꯥꯛꯇꯤ ꯆꯥꯟꯅꯔꯕꯣ
ꯆꯛ ꯆꯥꯗꯔꯤꯗ
ꯊꯣꯡꯕꯗꯤ ꯊꯣꯡꯈ꯭ꯔꯕꯣ
ꯊꯣꯡꯗꯤ ꯊꯣꯡꯈ꯭ꯔꯦ ꯏꯄꯥ ꯏꯃꯥꯗꯤ ꯂꯣꯏ ꯆꯥꯈ꯭ꯔꯦꯗ ꯑꯩꯈꯣꯏ ꯌꯝꯕ ꯃꯣꯏꯅꯤ
ꯅꯪ ꯈꯛꯇ ꯉꯥꯏꯔꯦ
ꯆꯥꯗꯔꯒ ꯂꯩꯕ ꯑꯩ ꯈꯛꯇ ꯆꯥꯗꯔ ꯂꯩꯕ
ꯀꯔꯤ ꯅꯪꯗꯤ ꯅꯪ ꯈꯛꯇ ꯆꯥꯗꯔꯤꯁꯤꯅ ꯀꯩꯒꯤꯅꯣ
ꯑꯩ ꯉꯁꯥꯏ ꯆꯛ ꯆꯥꯈ꯭ꯔꯕꯀꯣ ꯌꯨꯝ ꯁꯥꯕꯗ ꯑꯩꯈꯣꯏ ꯉꯁꯤ ꯌꯨꯝ ꯁꯥꯏꯕꯀꯣ ꯑꯗꯨ ꯉꯁꯥꯏ ꯌ‌ꯦꯜ ꯊꯣꯡꯕ ꯑꯗꯨꯗ ꯄꯨꯡ ꯑꯅꯤ ꯃꯈꯥꯏ ꯑꯗꯨꯗ ꯆꯛ ꯆꯥꯈꯔꯕ
ꯑꯗꯨꯗꯤ ꯍꯣꯔꯦꯟꯁꯨ ꯆꯔꯅꯨꯀꫭ
ꯉꯥꯏꯍꯥꯡ ꯂꯩꯔꯦꯒ ꯆꯥꯁ‌ꯦꯟ ꯇꯧꯔꯤ ꯆꯥꯛ ꯆꯗ‌‍꯭ꯔꯥꯗ ꯌꯔꫭꯏꯍ‌ꯦ ꯀꯗꯥꯏꯗꯒꯤ ꯅꯪꯁꯨ
ꯄꯨꯡ ꯑꯅꯤ ꯃꯈꯥꯏꯗ ꯆꯥꯔꯗꯤ ꯆꯥꯗ꯭ꯔꯁꯨ ꯌꯥꯔꯦ
ꯀꯩꯑꯕ
ꯑꯅꯤ ꯃꯈꯥꯒꯨꯝꯕꯗ ꯆꯥꯔꯗꯤ ꯆꯥꯗ꯭ꯔꯁꯨ ꯌꯥꯔꯦꯕ ꯉꯁꯤ ꯑꯍꯤꯡꯒꯤꯗꯤ
ꯆꯥꯛꯁꯦ ꯆꯥꯕꯤꯗꯔꯗꯤ ꯁꯥꯎꯅꯤꯡꯕ ꯑꯩꯗ
ꯅꯪꯕꯨ ꯁꯥꯎꯕ ꯍꯩꯕ꯭ꯔꯣ
ꯐꯥꯒꯤꯇꯧꯕꯅꯤꯗ
ꯉꯍꯥꯛ ꯂꯩꯔꯒ ꯆꯥꯒꯅꯤ ꯍꯣꯏ ꯄꯨꯡ ꯑꯩꯠ ꯊꯔꯇꯤꯗꯔ ꯅꯥꯏꯟ ꯊꯔꯇꯤꯗꯔ
ꯕꫭꯜ ꯌꯦꯡꯗꯣꯏꯔꯣ
ꯀꯩꯑꯕ
ꯕꫭꯜ ꯌꯦꯡꯗꯣꯏꯔꯣ
ꯑꯧ ꯌꯦꯡꯒꯅꯤ ꯑꯩꯒꯤ ꯑꯩꯒꯤ ꯇꯤꯝ ꯂ‌ꯩ ꯉꯁꯤ
ꯅꯪꯒꯤ ꯇꯤꯝꯁꯦ ꯀꯥꯕ ꯀꯔꯝꯕꯅꯣ
ꯀꯩꯕ ꯑꯁ ꯀꯧꯔꯤ ꯑꯩꯅ ꯑꯃꯨꯀ ꯏꯁꯄꯦꯟꯒ ꯄꯣꯔꯇꯨꯒꯥꯜ ꯅꯠꯇ꯭ꯔꯣ ꯉꯁꯤ
ꯎꯝ
ꯁꯄꯦꯟꯦꯟꯒ ꯄꯣꯔꯠꯇꯨꯒꯜ ꯃꯥꯜꯂꯩ
ꯎꯝ ꯏꯁꯄꯦꯟꯒ ꯄꯨꯠꯕꯜꯅꯦ
ꯑ ꯏꯁꯄꯦꯟꯒ ꯄꯣꯇꯨ ꯄꯣꯔꯇꯨꯒꯜ ꯂꯩ ꯄꯨꯡ ꯕꯥꯔꯣ ꯃꯈꯥꯏꯗ ꯑꯩ ꯇꯤꯝ ꯂꯩꯌꯦ ꯌꯦꯡꯗꯔꯗꯤ ꯌꯥꯔꯣꯏ
ꯀꯔꯝꯕ ꯑꯣꯏꯗꯣꯏꯅꯣ
ꯑꯩꯗꯤ ꯏꯁꯄꯦꯟ
ꯑꯣ
ꯅꯪꯗꯤ
ꯈꯪꯗꯦ ꯑꯩꯗꯣ ꯔꯣꯅꯦꯜꯗꯣꯕꯨꯗꯤ ꯄꯥꯝꯗꯦ ꯑꯗꯣ ꯈꯪꯗꯦ
ꯐꯥꯝꯗꯗꯤ ꯏꯁꯄꯦꯟꯗ ꯆꯠꯈ꯭ꯔꯁꯦ ꯅꯪꯁꯨ ꯁꯄꯦꯟꯗ ꯆꯕꯅ ꯅꯨꯡꯉꯥꯏꯅꯤ ꯔꯣꯅꯦꯜꯗꯣꯗꯤ ꯔꯣ ꯔꯣꯅꯦꯜꯗꯣꯗꯤ ꯀꯔꯤ ꯍꯥꯏꯒꯗ꯭ꯔꯁꯤ ꯍꯟꯅꯨꯔꯦ ꯆꯍꯤ ꯐꯣꯔꯇꯤ ꯍꯦꯡꯈ꯭ꯔꯦ ꯑꯈꯣꯏ ꯏꯁꯄꯦꯟꯒꯤ ꯇꯤꯝꯗꯤ ꯆꯍꯤ ꯅꯥꯏꯟꯇꯤꯟ ꯇ꯭ꯋꯦꯟꯇꯤ ꯑꯃ ꯌꯥꯎꯔꯤꯌꯦ
ꯌꯦꯟ ꯌꯪ ꯂꯥꯎꯕꯗꯨꯔꯣ
ꯆꯍꯤ ꯇ꯭ꯋꯦꯟꯇꯤ ꯌꯧꯔꯤꯌꯦ ꯑꯉꯥꯡ ꯃꯆꯥ ꯑꯃ ꯌꯥꯝ ꯁꯅꯥꯕ ꯍꯥꯏꯕ ꯅꯦꯒ꯭ꯔꯣ ꯃꯆꯥꯅꯤꯗ
ꯑꯣ
ꯌꯥꯝ ꯍꯩꯕꯅꯤ ꯅꯪꯁꯨ ꯌꯦꯡꯉꯣ ꯍꯣꯔꯦꯟ ꯄꯨꯡ ꯕꯔꯣ ꯇꯥꯕꯗ ꯇꯨꯑꯦꯞ ꯊꯥꯔꯇꯤ
ꯌꯦꯡꯗꯣꯏꯅꯦ
ꯌꯦꯡꯆꯦ ꯌꯦꯡꯁꯦ ꯌꯦꯁꯦꯀꯣ ꯅꯪꯕꯤ ꯑꯩ ꯅꯪꯁꯨ ꯏꯁ꯭ꯄꯦꯟꯗ ꯆꯠꯈ꯭ꯔꯁꯦ
ꯆꯠꯇꯣꯏꯅꯦ ꯑꯈꯣꯏꯗꯤ ꯑꯈꯣꯏ ꯃꯤꯃꯅ ꯏꯃꯥꯟꯕꯤ ꯑꯅꯤꯗꯣ ꯗꯔꯣꯅꯦꯜꯗꯨꯒꯤ ꯂꯩꯕꯅꯤꯅ ꯏꯃꯥꯟꯕꯤ ꯑꯅꯤ ꯒꯤ ꯏꯔꯤꯅꯦꯜꯗꯣꯁ ꯇꯧꯔꯣꯏ
ꯅꯗꯤ ꯑꯗꯨ ꯏꯁꯄꯦꯟꯅ ꯆꯠꯈ꯭ꯔꯁꯤꯀꯣ
ꯆꯠꯇꯣꯏꯅꯦ
ꯑꯗꯨꯕꯨꯅꯤꯗꯅ ꯄꯦꯟꯅ ꯆꯠꯁꯤ ꯔꯣꯅꯦꯜꯗꯨꯗꯤ ꯍꯟꯅꯨꯔꯦ ꯀꯔꯤ ꯀꯅꯥꯒꯗ꯭ꯔꯥ ꯅꯠꯇ꯭ꯔꯣ
ꯑꯈꯣꯏꯗꯤ ꯕꯣ ꯌꯦꯡꯅꯕ ꯅꯪ ꯕꯣ ꯌꯦꯡꯕ ꯅꯪꯅꯕꯅ ꯍꯣꯔꯦꯟ ꯆꯥꯛ ꯊꯣꯡꯅꯅꯦ ꯄꯨꯡ ꯇꯔꯥꯗ
ꯑ ꯍꯣꯏꯗ ꯄꯨꯡ ꯇꯔꯥꯗ ꯊꯣꯡꯉꯣ ꯏꯂꯚꯦꯟ ꯊꯥꯔꯇꯤꯗ ꯂꯣꯏꯁꯤꯜꯂꯣ ꯑꯗꯨꯒ ꯄꯨꯡ ꯍꯣꯏ ꯄꯨꯡ ꯕꯥꯔꯣꯗ ꯑꯗꯨꯝ ꯆꯥꯕ ꯂꯣꯏꯔꯣ ꯑꯗ ꯊꯥ ꯇꯤ ꯃꯤꯅꯤꯠ ꯄꯣꯊꯥꯔꯣ ꯑꯗꯨꯒ ꯑꯃꯨꯛ ꯌꯦꯡꯅꯕ ꯇꯧꯔꯣ ꯆꯞ ꯆꯥꯔꯅꯤ ꯅꯪꯒꯤ ꯇꯥꯏꯃꯤꯡꯗꯣ
ꯍꯣꯏ
ꯆꯥꯛ ꯆꯥꯔꯕ ꯅꯪ ꯅꯥꯠꯇꯦ ꯑꯁ ꯀꯥꯎꯏꯍꯦ ꯍꯦꯛꯇ ꯍꯧꯖꯤꯛꯈꯗ ꯍꯥꯏꯔꯒ
ꯑꯩ ꯍꯦꯛꯇ ꯀꯥꯎꯋꯤ ꯀꯔꯤꯅꯣꯗꯦ ꯍꯟꯗꯛꯁꯦ ꯄꯝꯆ ꯆꯦ ꯌꯥꯝ ꯆꯥꯟꯅꯗꯦꯗ
ꯄꯥꯈꯠꯄꯒꯤꯔꯣ
ꯅꯠꯇꯦ ꯄꯥꯈꯠꯄꯒꯤ ꯅꯠꯇꯕ ꯀꯟꯐ꯭ꯌꯨꯁ ꯌꯥꯝ ꯆꯠꯂꯤ ꯍꯟꯗꯛꯁꯦ ꯀꯩꯅꯣ ꯍꯪꯗꯤ
ꯑꯁ ꯑꯣꯏꯔꯝꯅꯤ
ꯃꯤ ꯑꯃꯃꯨꯛ ꯐꯣꯟ ꯇꯧꯔꯦ ꯑꯃꯨꯛ ꯇꯧꯔꯦ ꯏꯁ ꯌꯥꯝꯃꯟꯗꯅꯀꯣ ꯀꯣꯛꯀꯥꯖꯦ ꯉꯥꯎꯔꯦ ꯍꯟꯛꯇꯤ
ꯑꯗꯨꯅ ꯅꯨꯡꯉꯥꯏꯇ꯭ꯔꯣ
ꯕꯤꯖꯤ ꯑꯣꯏꯔꯦ ꯍꯟꯗꯛꯇꯤ ꯄꯨꯔ ꯕꯤꯖꯤ ꯑꯣꯏꯔꯦ
ꯑꯗꯨꯅ ꯅꯨꯡꯉꯥꯏꯇ꯭ꯔꯣ
ꯅꯨꯡꯉꯥꯏꯕꯗꯤ ꯅꯨꯡꯉꯥꯏꯕꯨ ꯋꯥꯔꯤꯒꯗꯤ ꯁꯥꯥꯟꯅꯤꯡꯉꯖꯦ
ꯋꯥꯏ ꯍꯥꯏꯗꯣ
ꯍꯣꯏ ꯋꯥꯍꯩ ꯈꯔ ꯀ ꯂꯩꯖꯕ ꯃꯤꯖꯤꯗꯤ
ꯑꯩ ꯉꯁꯤ ꯊꯕꯛ ꯆꯠꯂꯦ
ꯀꯩ ꯊꯕꯛꯅꯣ ꯒꯣꯔꯃꯦꯟ ꯖꯣꯕꯔꯣ
ꯃꯅꯥꯎꯅꯨꯄꯥ ꯀꯣꯔꯃꯦꯟꯒꯤ
ꯅꯠꯇ꯭ꯔꯒ ꯑꯣꯐꯤꯁꯥꯔꯔꯣ
ꯏꯁꯥꯛ ꯅꯦꯗ
ꯀꯩꯕ
ꯏꯁꯥꯒꯤ ꯊꯕꯛꯅꯦ
ꯏꯁꯥꯒꯤ ꯊꯕꯛꯅꯦꯗꯤ ꯀꯣꯂꯦꯖꯔ ꯀꯣꯂꯦꯖ ꯆꯠ ꯁ꯭ꯀꯨꯜ ꯆꯠꯄ꯭ꯔ ꯅꯠꯇ꯭ꯔꯒ ꯑꯣ ꯑꯣ ꯐꯩ ꯐꯩ
ꯑꯥ ꯍꯣꯏ ꯍꯣꯏ
ꯎꯝ ꯎꯝ ꯐꯩ ꯐꯩ ꯑꯩ ꯅꯪ ꯅꯠꯇ꯭ꯔꯕꯅ ꯈꯜꯂꯨꯔꯦ
ꯏꯁ ꯀꯅꯥꯅꯦꯅ ꯈꯟꯕ꯭ꯔꯣ ꯑꯗꯨꯗꯤ
ꯃꯤ ꯌꯥꯝ ꯃꯤꯒꯤ ꯑꯃꯨꯛ ꯀꯣꯜ ꯇꯧꯔꯒꯦ ꯇꯧꯔꯒꯦꯅ ꯑꯗꯨꯝ ꯂꯩꯌꯦꯕꯀꯣ ꯑꯗꯨꯒꯤ ꯅꯪ ꯅꯠꯇ꯭ꯔꯒ ꯀꯅꯥꯅꯣꯅ ꯁꯨꯝ ꯍꯥꯏꯕ ꯋꯥꯅꯤꯗ
ꯁꯣꯝꯖꯦ ꯂꯩꯁꯥꯕꯤꯔꯣ ꯃꯧ ꯑꯣꯏꯒꯗ꯭ꯔꯣ
ꯍꯅꯨꯕꯤꯅꯦ
ꯏꯌꯥ ꯁꯦꯡꯅ ꯈꯨꯝꯃꯨ ꯂꯩꯁꯥꯕꯤ ꯑꯣꯏꯒꯗꯔ ꯃꯧ ꯑꯣꯏꯒꯗꯔ
ꯍꯅꯨꯕꯤꯅꯦ ꯍꯥꯏꯔꯒ
ꯍꯟꯅꯨꯕꯤꯅꯦ ꯆꯍꯤ ꯀ꯭ꯌꯥꯔꯣ ꯊꯥꯔꯇꯤ ꯍꯦꯜꯂꯕꯣ ꯐꯣꯔꯇꯤ ꯍꯦꯜꯂꯕꯣ
ꯎꯝ ꯍꯨꯝ ꯍꯅꯨꯕꯤꯗꯨꯕꯨ ꯆꯍꯤ ꯀꯨꯟ ꯀꯨꯟꯊ꯭ꯔꯥꯗ ꯁꯨꯒꯗ꯭ꯔꯣ
ꯍꯅꯨꯕꯤ ꯍꯅꯨꯕꯤ ꯍꯅꯨꯕꯤ ꯁꯤꯛꯁꯇꯤ ꯍꯅꯕꯤꯒ ꯐꯣꯟ ꯄꯥꯏꯕ ꯍꯩꯔꯣꯏ
ꯃꯥ ꯍꯧꯖꯤꯛꯀꯥꯟ ꯍꯅꯨꯕꯤꯖꯤ ꯑꯅ ꯍꯥꯏꯔꯨꯅꯨꯗ
ꯍꯅꯨꯕꯤꯗꯤ ꯍꯣꯏ ꯍꯣꯏ ꯈꯔꯗꯤ ꯍꯅꯨꯕꯤꯒꯖꯦ ꯈꯔ ꯂꯥꯏꯔꯤꯛ ꯇꯝꯔꯛꯄ ꯃꯤꯅꯦ ꯌꯥꯝ ꯍꯩꯌꯦ ꯈꯔꯗꯤ ꯍꯩꯇꯕꯅꯤ ꯑꯔꯤꯕ ꯃꯤꯗꯤ ꯀꯌꯥ ꯍꯩꯗꯕꯅꯤ ꯑꯔꯤꯕ ꯃꯤ ꯅꯥꯏꯟꯇꯤꯟ ꯅꯥꯏꯟꯇꯤꯟ ꯁꯦꯟꯆꯨꯔꯤ ꯃꯤꯅꯤ ꯄꯥꯛ ꯍꯩꯇꯕꯅꯤ ꯀꯔꯤ ꯍꯥꯏꯒꯗꯔꯁꯤ ꯂꯥꯏꯔꯤꯛ ꯇꯝꯔꯛꯄ ꯃꯤꯗꯤ ꯈꯔ ꯍꯩꯌꯦ ꯑꯗꯨ ꯍꯥꯟꯅꯗꯤ ꯑꯔꯤꯕꯤ ꯃꯤꯗꯤ ꯍꯩꯕꯅꯤ
ꯃꯇꯝ ꯃꯇꯝꯒꯤ ꯃꯇꯨꯡ ꯏꯟꯅ ꯑꯗꯨꯝ ꯍꯩꯕ ꯇꯥꯕꯅꯤꯗꯅ ꯍꯅꯨꯕꯤ ꯑꯣꯏꯒꯦꯔ ꯍꯅꯨꯕꯥ ꯑꯣꯏꯒꯦꯔ
ꯑꯗꯨꯅꯤ ꯏꯃꯥꯗꯤ ꯍꯩꯇꯦ ꯍꯅꯨꯕꯤ ꯑꯣꯏꯔꯁꯨ
ꯀꯤ ꯄꯦꯠ ꯀꯟꯅ ꯄꯥꯏ ꯃꯥꯗꯤ
ꯃꯥꯕꯨꯗꯤ ꯑꯩꯉꯣꯟꯗꯒꯤꯗꯤ ꯈꯔ ꯍꯜꯂꯝꯒꯅꯦꯕꯀꯣ ꯃꯥ ꯃꯣꯏꯒꯤ ꯃꯣꯏꯒꯤ ꯃꯊꯪꯗ ꯑꯣꯏꯔꯝꯅꯦꯕ ꯑꯩ ꯁꯦ ꯑꯣꯏꯔꯝꯒꯅꯤ
ꯑ ꯑ ꯑ ꯐꯩ ꯐꯩ ꯗꯨꯗꯤ
ꯍꯅꯨꯕꯤ ꯑꯣꯏꯔꯁꯨ ꯅꯨꯡꯉꯥꯏꯕꯅꯤꯍꯦ
ꯀꯃꯤ ꯇꯧꯕ꯭ꯔꯥ ꯅꯛ ꯌꯥꯝ ꯅꯨꯡꯉꯥꯏꯕ꯭ꯔꯥ ꯑꯩꯗꯤ ꯍꯟꯅꯨꯕ ꯂꯥꯛꯇ꯭ꯔꯤꯕꯅꯤꯅ ꯈꯪꯗꯤꯅꯦ
ꯅꯨꯡꯉꯥꯏꯇꯦ ꯃꯤꯉꯣꯟꯗ ꯀꯔꯤ ꯍꯥꯏꯗꯣꯏꯅꯣ ꯄꯪꯆꯩꯗ ꯆꯩꯕ
ꯑ ꯑꯗꯨꯒ
ꯑꯈꯣꯏꯅ ꯁꯤꯠ ꯍꯅꯨꯕꯤ ꯑꯣꯏꯕꯅꯤꯅ ꯃꯤꯅ ꯑꯁ ꯍꯅꯨꯕꯤ ꯑꯃꯗꯗꯤ ꯑꯃ ꯑꯃꯗ ꯁꯥꯏꯠ ꯑꯃꯗ ꯊꯝꯈ꯭ꯔꯦꯗꯅ
ꯑꯥ
ꯗꯨꯅ ꯑꯗꯨꯗꯗꯤ ꯀ꯭ꯔꯤ ꯍꯥꯏꯗꯣꯏꯅꯣ ꯑꯗꯨꯝ ꯅꯨꯡꯉꯥꯏꯔꯦ ꯍꯥꯏꯇꯥꯔꯦ
ꯑꯣ ꯑꯣ ꯑꯩꯖꯨ ꯍꯟꯅꯨ ꯅꯤꯡꯒ꯭ꯔꯦ ꯑꯗꯨꯗꯤ
ꯅꯨꯔꯣ ꯍꯅꯨꯅꯕ ꯇꯧꯈ꯭ꯔꯣ
ꯋꯥꯠꯂꯤꯗ ꯅꯨꯄꯤꯕꯣ ꯊꯤꯗ꯭ꯔꯤ ꯀꯔꯥꯏ ꯍꯟꯅꯨꯒꯤꯔꯣꯏ ꯑꯉꯥꯡ ꯑꯣꯏꯔꯤ ꯌꯥꯝꯅ
ꯎꯝ ꯑꯉꯥꯡꯁꯨ ꯌꯥꯝ ꯃꯥꯂꯦꯗ ꯅꯈꯣꯟꯗꯨꯁꯨ ꯅꯨꯄꯤꯕꯨ ꯍꯩꯕ꯭ꯔꯣ
ꯅꯨꯄꯤ ꯀꯣꯏꯗ꯭ꯔꯤꯌꯦ ꯑꯗꯨꯒꯤꯅꯦ ꯑꯉꯥꯡ ꯑꯣꯏꯔꯤꯌꯦ ꯍꯥꯏꯕꯗꯣ
ꯑꯁ ꯍꯧꯖꯤꯛꯀꯥꯟꯁꯤꯗꯤ ꯑꯉꯥꯡ ꯑꯣꯏꯖꯔꯁꯨ ꯆꯍꯤꯕꯨ ꯇ꯭ꯔꯥꯝꯃꯉꯥ ꯇ꯭ꯔꯥꯇ꯭ꯔꯨꯛ ꯃ ꯇꯧꯔꯗꯤ ꯑꯁ ꯃꯣꯏ ꯅꯨꯄꯤꯀ ꯂꯩꯖꯔꯦ ꯅꯨꯄꯤꯁꯤꯡꯁꯨ ꯅꯨꯄꯥꯀ ꯅꯨꯄꯥꯀ ꯂꯩꯖꯔꯦꯒ ꯍꯥꯏꯕꯗꯣ ꯑꯌꯥꯝꯕ ꯇꯧꯅꯩꯌꯦꯗꯅ ꯅꯪ ꯈꯠꯇꯅꯤꯅꯦ ꯑꯉꯥꯡ ꯑꯣꯏꯔꯒ ꯅꯨꯄꯤ ꯀꯣꯏꯔꯦꯅ ꯍꯥꯏꯕꯗ ꯇꯥꯕꯗꯣ
ꯑꯣ ꯀꯣꯏꯗ ꯀꯨꯏꯔꯦ ꯈꯣꯏꯗꯤ
ꯅꯨꯄꯤ ꯀꯣꯏꯔꯒ ꯀꯩꯗꯧꯗꯣꯏꯅꯣꯗ ꯍꯣꯏ ꯅꯨꯄꯤꯗꯨꯕꯨ ꯀꯩꯗꯧꯗꯣꯏꯅꯣ ꯍꯣꯏ ꯆꯨꯝꯃꯤ ꯆꯨꯝꯃꯤ ꯅꯨꯄꯤ ꯂꯩꯇ꯭ꯔꯁꯨ ꯍꯤꯡꯕ ꯌꯥꯕꯅꯤꯗ
ꯑꯗꯨꯅꯤ ꯑꯈꯣꯏ ꯑꯗꯨꯒꯤꯅꯦ ꯑꯩ ꯍꯤꯡꯉꯤꯁꯦ
ꯆꯨꯝꯃꯤ ꯆꯨꯝꯃꯤ ꯅꯪ ꯍꯥꯏꯕ
ꯑꯗꯨꯅꯤ ꯆꯨꯝꯕ ꯉꯗꯅꯦ ꯍꯣꯏ ꯍꯥꯏꯔꯤꯁꯤ
ꯑꯗꯨꯅꯦ ꯆꯨꯝꯃꯉꯗ ꯍꯥꯏꯕꯒꯤ ꯆꯨꯝꯃꯦ ꯍꯥꯏꯕꯅꯦ ꯂꯥꯟꯕ ꯍꯥꯏꯔꯗꯤ ꯆꯨꯝꯃꯦ ꯀꯔꯤꯁꯨ ꯍꯥꯏꯔꯣꯏꯌꯦ
ꯑꯗꯨꯅꯤ ꯑꯆꯨꯝ ꯑꯆꯨꯝꯕ ꯉꯥꯇꯅꯤ ꯑꯩꯅ ꯉꯥꯡꯉꯤꯁ
ꯑꯩꯁꯨ ꯑꯔꯥꯟꯕ ꯑꯝꯇ ꯇꯥꯕ ꯍꯩꯇꯕꯅꯤꯀꯣ ꯑꯆꯨꯝꯕ ꯉꯥꯇꯅꯤ ꯇꯥꯕ ꯍꯩꯕ
ꯑꯩ ꯋꯥꯔꯤ ꯁꯥꯕꯖꯦ ꯀꯃꯤꯗꯕ꯭ꯔꯥ ꯅꯨꯡꯉꯥꯏꯕ꯭ꯔꯥ ꯅꯨꯡꯉꯥꯏꯗꯕ꯭ꯔꯥ ꯅꯣꯠꯅꯤꯡꯕ꯭ꯔꯥ ꯅꯣꯠꯅꯤꯡꯗꯕ꯭ꯔꯥ ꯍꯥꯏꯔꯣ
ꯅꯨꯡꯉꯥꯏꯌꯦꯅ
ꯌꯥꯝ ꯅꯨꯡꯉꯥꯏꯕ꯭ꯔꯥ ꯌꯥꯝꯅ ꯅꯨꯡꯉꯥꯏꯕ꯭ꯔꯥ ꯌꯥꯝꯅ ꯀꯥꯏꯃꯥꯏ ꯇꯧꯕ꯭ꯔꯥ
ꯅꯨꯡꯉꯥꯏꯃꯟꯗꯅꯀꯣ ꯈꯔ ꯂꯩ ꯅꯪꯅ ꯑꯗꯨꯝ ꯍꯪꯃꯜꯂꯗꯤ ꯅꯨꯡꯉꯥꯏꯃꯟꯗꯅ ꯀꯣ ꯅꯨꯡꯉꯥꯏꯔꯣꯏ
ꯎꯝ ꯑ ꯏꯁ ꯅꯨꯡꯁꯥꯏꯇꯦꯌꯦ ꯋꯥꯁꯤꯗꯤ
ꯍꯧꯖꯤꯛꯇꯤ ꯅꯨꯡꯉꯥꯏꯔꯦ ꯍꯥꯏꯗꯅ
ꯌꯥꯝ ꯅꯨꯡꯉꯥꯏꯔꯦ ꯍꯥꯏꯔꯦ ꯑꯗꯨꯒ ꯅꯪ ꯑꯃꯨꯛ ꯍꯟꯖꯤꯟꯅ ꯍꯥꯡꯔꯛꯑꯗꯤ ꯌꯥꯝ ꯅꯨꯡꯉꯥꯏꯃꯟꯕꯒꯤ ꯑꯃꯨꯛ ꯅꯨꯡꯉꯥꯏꯇ꯭ꯔꯦꯅ ꯈꯣꯡꯂꯛꯇꯣꯏꯗ
ꯑꯣꯀꯦ ꯑꯣꯀꯦ ꯑꯗꯨꯗꯤ ꯌꯥꯝ ꯑꯗꯨꯗꯤ ꯅꯪ ꯅꯪ ꯈꯔ ꯑꯍꯟꯅ ꯑꯣꯏꯕ ꯃꯥꯜꯂꯦ ꯀꯣꯏꯁꯟ ꯑꯗꯨꯝ ꯍꯪꯔꯛꯑꯣ ꯑꯗꯨꯗꯤ ꯑꯩ ꯈꯨꯝꯕꯤꯔꯒꯦ ꯍꯟꯗꯛꯇꯤ ꯅꯪꯅ ꯍꯥꯏꯅꯤꯡꯕꯗ ꯍꯥꯏꯔꯣ ꯑꯩ ꯑꯍꯥꯟꯕ ꯑꯣꯏꯔꯗꯤ ꯑꯩꯅ ꯍꯥꯏꯅꯤꯡ
ꯑꯩ ꯍꯥꯏꯅꯤꯡ ꯍꯥꯏꯅꯤꯡꯕ ꯂꯣꯇꯦ ꯀꯔꯤ ꯍꯥꯏꯗꯣꯅꯣ ꯀꯔꯤ ꯏꯁ ꯅꯪ ꯅꯪꯗꯤ ꯅꯍꯥ ꯑꯣꯏꯕꯅꯤ ꯈꯔ ꯑꯉꯥꯡ ꯑꯣꯏꯕꯅꯤꯅ ꯋꯥꯔꯤ ꯃꯌꯥꯝ ꯂꯩꯔꯝꯒꯅꯤ ꯏꯁ ꯅꯪꯉꯣꯏꯅꯪ
ꯑꯩ ꯍꯥꯡꯔꯛꯑꯔꯣ ꯑꯗꯨꯗꯤ ꯑꯩ ꯍꯥꯡꯔꯛꯑꯔꯣ
ꯍꯪꯉꯣ
ꯑꯩ ꯍꯪꯔꯛꯑꯗꯦ ꯁꯤꯗꯤ ꯁꯤ ꯑꯉꯥꯡ ꯁꯤꯗꯤ ꯑꯉꯥꯡ ꯃꯥꯟꯗꯦ ꯍꯦ ꯀꯥꯏꯅ ꯑꯃꯨꯛ ꯈꯟꯒꯗ꯭ꯔꯥ
ꯑꯦ
ꯃꯦꯆꯤꯟꯒꯗꯤ ꯌꯥꯝ ꯈꯥꯡꯉꯦꯅ ꯃꯦꯆꯤꯟꯒꯁꯦ ꯀꯩꯅꯣ ꯍꯥꯏꯔꯛꯀꯗ꯭ꯔꯥ
ꯑꯗꯨꯗꯤ
ꯀꯩꯕ
ꯑꯍꯟꯒꯤ ꯑꯍꯟꯒꯤ ꯃꯇꯨꯡ ꯏꯟꯅ ꯑꯍꯟꯒꯤ ꯃꯥꯏꯗꯨ ꯃꯇꯨꯡ ꯏꯟꯅ ꯌꯦꯡꯔꯒ ꯍꯪꯔꯛꯑꯣꯕ
ꯀꯩꯂꯩꯔꯦ ꯌꯥꯏꯀꯣ ꯌꯥꯏꯀꯦ
ꯌꯥꯕ ꯇꯥꯕꯅꯤ ꯀꯩꯩꯅꯅꯦ
ꯅꯆꯤꯟ ꯅꯅꯥꯎ ꯀꯌꯥꯔꯣ
ꯈꯣꯏꯔꯣ ꯆꯤꯟꯅꯥꯎꯗꯤ ꯌꯥꯝꯃꯦ
ꯀꯌꯥꯅꯣ ꯍꯥꯏꯔꯛꯑꯣꯗꯅ ꯑꯩꯁꯨ ꯍꯥꯏꯔꯛꯀꯦꯗꯅ
ꯌꯥꯝꯕꯒꯤ ꯍꯥꯏꯅꯤꯡꯗ꯭ꯔꯦꯗ ꯁꯤꯗꯤ
ꯍꯥꯏꯅꯤꯡꯗ꯭ꯔꯦ
ꯑꯩꯁꯦ ꯑꯩꯈꯣꯏꯗ ꯗꯥꯗꯤ ꯂꯩꯇꯦꯀꯣ ꯏꯅꯥꯎꯅꯨꯄꯥ ꯑꯣꯏꯟ ꯂꯩꯌꯦ ꯑꯩꯈꯣꯏ ꯏꯆꯦꯗꯤ ꯂꯩꯑ ꯑꯩꯒꯤ ꯏꯆꯦ ꯏꯊꯛꯇ ꯌꯨꯡ ꯄꯥꯟꯗꯕ ꯑꯃ ꯂꯩꯌꯦ
ꯑꯥ
ꯎꯝ ꯏꯅꯥꯎꯅꯄꯥ ꯑꯩꯒꯤ ꯃꯈꯥꯗ ꯅꯨꯄꯥ ꯑꯅꯤ ꯂꯩꯌꯦ ꯅꯨꯄꯤ ꯑꯃ ꯂꯩꯌꯦ
ꯃꯤ ꯃꯉꯥ ꯃꯤ ꯃꯔꯤ
ꯑꯩꯕꯨꯁꯨ ꯄꯥꯎꯅꯦ ꯅꯪꯕꯨ
ꯐꯥꯏꯚ ꯇꯥꯔꯦ ꯅꯪꯗꯤꯀꯣ ꯑꯩ ꯅꯪꯕꯨ ꯄꯥꯎꯗ꯭ꯔꯦꯅꯦ ꯁꯣꯔꯤ
ꯑꯩꯗꯤ ꯅꯪꯕꯨ ꯄꯥꯒꯗꯕ ꯀꯧꯔꯤꯅꯤ
ꯑꯩꯕꯨ ꯄꯥ ꯑꯩꯕꯨ ꯀꯥꯎꯕ ꯌꯥꯕ꯭ꯔꯕ
ꯑꯩꯅ ꯍꯦꯛꯇ ꯍꯥꯏꯔꯒ ꯑꯩꯅ ꯑꯩꯕꯨ ꯀꯥꯎꯕ ꯌꯥꯕ꯭ꯔꯥ ꯍꯥꯏꯌꯣ ꯏꯕꯥꯌꯤ ꯋꯥꯔꯤ ꯁꯥꯕꯁꯦ ꯅꯨꯡꯉꯥꯏꯔꯤꯍꯦ ꯑꯩ ꯆꯥꯛ ꯆꯥꯗꯕꯤꯒꯤꯅꯦ ꯆꯥꯛ ꯆꯥꯔꯗꯤ ꯋꯥꯔꯤ ꯐꯖꯕ ꯑꯃ ꯂꯤꯕꯤ